ꯍꯂꯣ
ꯅꯨꯡꯉꯥꯏꯔꯤꯕꯣ
ꯑꯧ ꯅꯨꯡꯉꯥꯏꯔꯤꯌꯦ ꯁꯣꯝꯗꯤ
ꯅꯨꯡꯉꯥꯏꯔꯤ ꯀꯩꯗꯧꯔꯝꯃꯤꯅꯣ
ꯑꯁ ꯑꯗꯨꯝ ꯍꯤꯄꯒꯥ ꯂꯩꯗꯥ ꯍꯧꯖꯤꯛꯗꯤ ꯅꯣꯡ
ꯅꯣꯡ ꯆꯨꯕ꯭ꯔꯥ
ꯅꯣꯏꯔꯣꯝꯗꯤ ꯆꯨꯗꯕ꯭ꯔꯥ
ꯈꯣꯏꯔꯣꯝ ꯒꯤꯗꯤ ꯆꯨꯗꯤꯌꯦ ꯉꯔꯥꯡꯕꯨꯗꯤ ꯆꯨꯔꯝꯕꯅꯤ ꯉꯁꯤꯗꯤ ꯌꯝꯀꯟ ꯆꯨꯗꯦ
ꯍꯧꯖꯤꯛꯇꯤ ꯍꯧꯕꯗ ꯉꯥꯏꯔꯤ ꯌꯥꯝ ꯀꯟꯗꯤ ꯑꯣꯏꯗꯦ ꯁꯣꯝꯁꯨ
ꯎꯝ
ꯇꯨꯝꯕ ꯅꯨꯡꯉꯥꯏꯕ ꯇꯨꯝꯕ ꯅꯨꯡꯉꯥꯏꯕ ꯃꯇꯝꯗꯣ
ꯎꯝ
ꯑꯗꯨꯅꯦꯪ ꯀꯔꯤ ꯀꯔꯤ ꯌꯦꯟꯁꯥꯡ ꯆꯥꯔꯒꯦ ꯉꯁꯤ
ꯑꯥ ꯊꯔꯣꯏ
ꯑꯁ ꯍꯧꯅꯤꯅꯦ ꯑꯗꯨꯗꯤ
ꯎꯝ
ꯅꯣꯏꯒꯤ ꯈꯨꯊꯣꯡꯗꯣ ꯑꯁ ꯑꯃꯨꯛꯀ ꯆꯥꯅꯤꯡꯈ꯭ꯔꯤꯅꯦ ꯊꯔꯣꯢ ꯅꯣꯏꯒꯤ ꯈꯨꯊꯣꯡꯗꯣ ꯑꯃꯨꯛꯀ ꯆꯥꯅꯤꯡꯉꯦꯅꯦ
ꯋꯥ ꯅꯪꯗꯤ ꯀꯩ ꯢꯟꯖꯥꯡ ꯆꯒꯦ
ꯑꯩꯗꯤ ꯁꯝꯐꯨꯠ ꯆꯔꯦ
ꯆꯝꯐꯨꯠ ꯑꯣꯢꯅ ꯇꯧꯔꯦ ꯉꯁꯤꯗꯤ
ꯑꯥ
ꯆꯝꯐꯨꯠ ꯑꯣꯢ ꯆꯥꯔꯦ
ꯆꯝꯐꯨꯠ ꯑꯣꯏꯅ ꯆꯥꯔꯦ ꯍꯛꯆꯥꯡꯒꯤ ꯈꯜꯂꯒ
ꯑ
ꯊꯥꯎ ꯅꯨꯡ ꯀꯩꯁꯦ ꯆꯥꯕ ꯌꯥꯏ ꯅꯨꯡꯉꯥꯏꯇꯕꯣ ꯍꯧꯖꯤꯛꯀꯥꯟ
ꯅꯨꯡꯉꯥꯏꯇꯕꯅꯤ ꯀꯥꯂꯦꯟꯅꯤꯅ
ꯎꯝ ꯑꯗꯨꯗꯤ ꯆꯝꯐꯨꯠꯇ ꯑꯣꯏꯅ ꯃꯥꯏ ꯑꯣꯟꯁꯤꯜꯂꯦ ꯉꯁꯤꯗꯤ
ꯐꯔꯔꯅꯤ ꯑꯗꯨꯅ
ꯎꯝ ꯑꯃꯔꯣꯝꯗ ꯍꯥꯏꯔꯗꯤ ꯅꯨꯡꯉꯥꯏ ꯏꯁꯥꯁꯨ ꯐ꯭ꯔꯦꯁ ꯑꯣꯏꯌꯦꯕꯀꯣ
ꯎꯝ
ꯀꯔꯤ ꯀꯔꯤ ꯇꯧꯔꯤꯒꯦ ꯉꯁꯤꯗꯤ ꯇꯧꯒꯅꯤ ꯉꯁꯤꯗꯤ
ꯉꯁꯤ ꯅꯍꯥꯛ ꯂꯩꯔꯒ
ꯕꯥꯔꯇꯣꯟ ꯇꯧꯕ ꯆꯠꯀꯗꯕꯅꯦ ꯑꯗꯣ ꯅꯣꯡꯒꯤ ꯌꯦꯡꯉꯒ ꯆꯠꯇꯣꯏꯅꯦ
ꯑꯣ ꯂꯨꯍꯣꯡꯕꯒꯤꯔꯣ
ꯅꯠꯇꯦꯗꯥ ꯀꯩꯅꯣꯗ ꯑꯉꯥꯡ ꯃꯔꯨ ꯀꯣꯛꯄꯗꯣ
ꯑꯣ ꯑꯆꯥꯑꯆꯥꯆꯥ
ꯑꯉꯥꯡ ꯃꯔꯨ ꯀꯣꯛꯄ ꯑꯃ ꯂꯩꯕ ꯗꯦꯠ ꯇꯦꯟꯗ ꯑꯗꯨꯒꯤ
ꯑꯣ ꯑꯆꯥ ꯑꯆꯥ ꯅꯪ ꯕꯣꯜ ꯌꯦꯡꯕ꯭ꯔꯣ
ꯌꯦꯡꯉꯦ
ꯉꯔꯥꯡꯗꯤ ꯔꯥꯎꯟ ꯔꯥꯎꯟ ꯑꯣꯞ ꯁꯤꯛꯁꯇꯤꯟ ꯀꯄ꯭ꯂꯦ ꯃꯥꯜꯂꯦꯀꯣ ꯌꯥꯝ ꯋꯥꯅ ꯂꯥꯁ ꯑꯋꯥꯔꯗ ꯆꯟꯈꯤꯕꯗꯣ
ꯋꯥꯔꯤꯁꯤꯅ ꯀꯃꯥꯏꯅ ꯇꯧꯗꯣꯏꯅꯣ
ꯈꯪꯗꯦꯗ ꯁꯨꯃꯥꯏꯅ ꯔꯥꯎꯟ ꯑꯣꯐ ꯁꯤꯛꯁꯇꯤꯟꯒꯤꯗꯤ ꯈꯔ ꯁꯨꯃꯥꯏꯅ ꯌꯥꯝ ꯄꯥꯀꯦ ꯑꯗꯨꯒꯤ ꯃꯦꯠꯁꯇꯨꯅ
ꯎꯝ ꯊꯥꯖꯗꯕ ꯂꯝꯒꯩꯅ ꯁꯨꯝ ꯇꯧꯔꯛꯏꯗ
ꯃꯥꯅꯦ ꯃꯥꯅꯦ ꯒꯦꯝꯗꯗꯤ ꯒꯦꯝꯗꯗꯤ ꯑꯅꯤꯃꯛ ꯁꯥꯟꯅꯔꯗꯤ ꯑꯃꯗꯤ ꯉꯝꯕ ꯇꯥꯕꯅꯤꯅ
ꯃꯥꯅꯦ ꯀꯥꯍꯟꯅꯤꯡꯕꯗꯨ ꯀꯥꯗꯦ ꯍꯥꯏꯕ ꯋꯥꯅꯦ ꯑꯃꯗꯤ ꯑꯗꯨꯝ ꯉꯝꯗꯧ ꯂꯩꯔꯕꯅꯦ
ꯑꯩꯈꯣꯏꯅ ꯊꯥꯖꯕꯗꯣ ꯀꯥꯗꯦ ꯍꯥꯏꯕ ꯋꯥꯅꯦꯕꯀꯣ
ꯎꯝ
ꯀꯩ ꯅꯃꯥꯟꯅꯕꯗꯤ ꯀꯥꯏ ꯂꯩꯈꯒꯦ
ꯇꯨꯝꯃꯒ ꯂꯩ ꯃꯥꯁꯨ ꯉꯔꯥꯡ ꯊꯦꯡꯅ ꯌꯦꯡ ꯀꯩꯅꯣ ꯇꯨꯝꯃꯒꯀꯣ ꯇꯨꯝꯅꯤꯡꯕ ꯃꯥꯜꯂꯦ ꯍꯧꯖꯤꯛꯀꯥꯟꯁꯦ ꯏꯕꯥꯅꯤꯁꯦ ꯆꯥꯛ ꯆꯥ ꯇꯣꯛꯑꯒ ꯑꯃꯨꯛꯀ ꯊꯨꯝꯃꯦ ꯁꯤ ꯈꯛꯇꯅꯤꯅꯦ ꯇꯧꯔꯤꯁꯦ
ꯀꯩꯅꯣ ꯀꯣꯂꯦꯖ ꯀꯥ ꯆꯠꯇ꯭ꯔꯣ
ꯂꯣꯏꯅꯦ
ꯂꯣꯏꯒ꯭ꯔꯦ
ꯑꯥ
ꯋꯥ
ꯖꯝ ꯖꯝ ꯊꯥꯔꯨꯕꯀꯣ ꯍꯧꯖꯤꯛꯀꯥꯟ ꯊꯥꯔ ꯊꯥꯔꯨꯨꯔ ꯂꯩꯅꯤ
ꯎꯝ ꯍꯧꯖꯤꯛ ꯊꯕꯛ ꯀꯩꯀꯩꯗꯤ ꯆꯠꯄ꯭ꯔꯣ ꯑꯗꯨꯝ
ꯑꯥ ꯆꯠꯇꯦ ꯍꯧꯕꯤꯛ ꯀꯥꯟꯗꯤ ꯑꯗꯨꯝ ꯐ꯭ꯔꯤꯗꯔꯗ ꯂꯩꯌꯦꯗ ꯌꯨꯝꯗ ꯑꯦꯖꯝꯒꯤ ꯈꯔ ꯈꯔ ꯄ꯭ꯔꯤꯄꯦꯌꯔ ꯇꯧꯔꯒ ꯀꯣ
ꯎꯝ
ꯇꯧꯒ ꯂꯩ
ꯑꯦꯛꯖꯥꯝ ꯈꯔ ꯊꯥꯒꯦ ꯍꯥꯏꯔꯣ
ꯍꯣꯏ ꯑꯃꯨꯛ ꯈꯔ ꯈꯔꯒ ꯊꯥꯈꯤꯁꯦ ꯍꯥꯏꯅ ꯇꯧꯕꯔꯕ
ꯊꯥꯖꯜꯂꯣ ꯊꯥꯖꯜꯂꯣ
ꯂꯥꯏꯕꯛ ꯐꯥꯗꯅ ꯍꯦꯛꯇ ꯈꯜꯂꯒꯗꯤ ꯐꯔꯗꯅ
ꯎꯝ ꯊꯥꯗꯗꯤ ꯐꯥꯎꯎ ꯌꯥ ꯄꯣꯟꯇꯦꯗ
ꯃꯥꯅꯦ ꯑꯩꯈꯣꯏꯅ ꯊꯥꯔꯒ ꯉꯝꯗ ꯀꯥꯟꯅ ꯉꯝꯗ꯭ꯔꯤ ꯍꯥꯏꯅ ꯍꯥꯏꯒꯗꯕꯅꯦꯕꯀꯣ ꯑꯩꯣꯏ ꯀꯪꯒꯁ ꯇꯥꯏ ꯇꯧ ꯇꯠꯇ꯭ꯔꯤꯉꯩꯗ ꯑꯁ ꯅꯝꯗꯦ ꯅꯝꯗꯦ ꯍꯥꯏꯅ ꯍꯦꯛꯛꯇ ꯆꯣꯡꯊꯣꯛꯄ ꯁꯨꯃꯥꯏꯅ ꯇꯧꯋꯦꯕ ꯍꯦꯛꯇ ꯇꯣꯛꯊꯣꯛꯄ ꯑꯁꯤꯗꯤ ꯌꯥꯗꯦꯕ
ꯑꯗꯨ ꯇꯣꯛꯅꯈ꯭ꯔꯗꯤ ꯀꯗꯥꯏꯗ ꯌꯥꯗꯣꯏꯅꯣ
ꯃꯥꯅꯤ ꯃꯥꯅꯤ ꯃꯤ ꯑꯆꯥꯎ ꯑꯁꯥꯡꯁꯤꯡꯒꯤ ꯋꯥꯔꯤ ꯇꯥꯕꯗ ꯃꯣꯏꯅ ꯍꯣꯠꯅꯔꯒ ꯂꯥꯛꯄꯗꯣ ꯑꯁ ꯃꯇꯝ ꯀꯨꯏ ꯀꯨꯏꯅ ꯆꯪꯉꯦꯀꯣ ꯃꯣꯏ ꯋꯥꯔꯤ ꯇꯥꯔꯒ ꯑꯩꯈꯣꯏꯅ ꯍꯧꯖꯤꯛ ꯇꯧꯔꯤꯕ ꯐꯤꯕꯝꯁꯤꯗꯤ ꯐꯥꯏꯚ ꯄꯥꯔꯁꯦꯟ ꯐꯥꯎ ꯌꯥꯎꯗ꯭ꯔꯤꯅꯦ
ꯀꯔ ꯀꯥꯏꯗꯅꯣꯗ ꯁꯨꯝ ꯑꯃꯃꯨꯛ ꯌꯦꯡ ꯑꯃꯃꯨꯛ ꯇꯧ ꯂꯩꯔꯒ
ꯎꯝ ꯁꯤꯒꯨꯝꯕ ꯅꯨꯃꯤꯠꯁꯦ ꯑꯁ ꯇꯨꯔꯦꯟ ꯃꯇꯥꯏꯗ ꯌꯕꯗ ꯍꯥꯎꯕ ꯊꯣꯡꯉꯒ ꯀꯣ ꯀꯩꯅꯣ ꯇꯧꯕ ꯅꯨꯡꯉꯥꯏ ꯅꯣꯡ ꯀꯟꯅꯗꯤ ꯃꯪꯉꯦ ꯑꯗꯨꯗꯣ ꯅꯣꯡ ꯅꯣꯡꯗꯤ ꯐꯖꯅ ꯆꯨꯗꯦ ꯆꯨꯔꯛꯇ꯭ꯦꯕ ꯎꯝ ꯑꯦꯇ ꯒꯥ ꯑꯃꯗꯀꯣ ꯐꯝ ꯆꯠꯂꯒ ꯅꯨꯡ ꯑꯩꯅ ꯅꯣꯡꯃ ꯇꯧꯔꯛꯄ ꯅꯨꯡꯉꯥꯏ ꯍꯥꯏꯅꯤꯅꯦ
ꯅꯨꯡꯉꯥꯏꯕ ꯉꯥꯇꯅꯤꯗ
ꯍꯥꯥ
ꯅꯨꯡꯉꯥꯏꯕ ꯉꯥꯛꯇꯅꯤ ꯐꯪꯅꯗꯕꯁꯨ
ꯃꯥꯅꯦ ꯃꯥꯅꯦ ꯇꯟꯖꯥ ꯃꯨꯛꯀ ꯐ꯭ꯔꯤ ꯇꯥꯏꯝꯒꯨꯝꯕ ꯂꯩꯕ ꯃꯇꯝꯝꯇꯗꯁꯨ ꯃꯤ ꯑꯃꯅ ꯐ꯭ꯔꯤ ꯑꯣꯏꯔꯗꯤ ꯃꯤ ꯑꯃꯅ ꯐ꯭ꯔꯤ ꯑꯣꯏꯗꯕ ꯁꯨꯝ ꯇꯧꯒ ꯂꯤꯕ ꯍꯧꯖꯤꯀ ꯀꯥꯟꯁꯤ ꯍꯥꯏꯒ ꯎ ꯂꯨꯕꯂꯨꯁꯂꯤ
ꯆꯍꯤꯁꯦ ꯌꯥꯔꯛꯇ꯭ꯔꯅꯤꯅ
ꯎꯝ ꯍꯧꯖꯤꯛ ꯑꯁꯀꯣꯀ ꯌꯥꯝ ꯁꯥꯔꯤꯅꯦ ꯊꯕꯛ ꯐꯪꯍꯧꯗꯅ ꯀꯃꯥꯏꯅ ꯍꯤꯡꯗꯣꯏꯅꯣ ꯍꯥꯏꯕꯗ ꯈꯜꯂꯨꯕꯗ ꯇꯨꯝꯕ ꯌꯥꯗꯅꯦ ꯅꯨꯡꯗꯥꯡꯁꯦ
ꯑꯗꯨꯅꯤ
ꯁꯨꯝ ꯈꯟꯗꯕꯗꯤ ꯌꯥꯗꯕꯀꯣ ꯃꯔꯀ ꯃꯔꯛꯇꯗꯤ
ꯎꯝ
ꯏꯁꯥꯗ ꯍꯣꯠꯅꯅꯤꯡꯕ ꯋꯥꯈꯜꯂꯣꯟꯁꯦ ꯌꯥꯝ ꯅꯦꯝꯃꯦꯕ ꯑꯗꯨꯒꯨꯝꯕ ꯈꯟꯗ꯭ꯔꯗꯤ
ꯑꯗꯨ ꯈꯟꯖꯤꯜꯂꯁꯨ ꯑꯃꯨꯛ ꯌꯥꯗꯕꯅꯤ ꯁꯨꯝ ꯈꯟꯖꯤꯜꯂ ꯂꯩꯔꯗꯤ
ꯃꯥꯅꯦ ꯁꯨꯝ ꯀꯥ ꯍꯦꯟꯅ ꯈꯟꯖꯤꯜꯂꯨꯔꯒ ꯍꯛꯆꯥꯡꯁꯨ ꯁꯣꯛꯑꯦ ꯑꯁ ꯃꯔꯨꯄꯅ ꯍꯥꯏꯔꯗꯤ ꯀꯩꯅꯣ ꯇꯧꯋꯤꯅꯦ
ꯎꯝ
ꯑ ꯈꯪꯗꯦꯗ ꯇꯧꯔꯤꯕ ꯃꯑꯣꯡꯁꯦ
ꯅꯪ ꯉꯍꯥꯟꯒꯤ ꯑꯂꯦꯇꯤꯛꯁꯤꯌꯥꯟꯒꯤ ꯍꯥꯏꯕꯗꯨꯗꯤ ꯀꯃꯥꯏ ꯇꯧꯔꯒꯦ
ꯀ꯭ꯔꯤ
ꯅꯪ ꯑꯦꯂꯦꯛꯇ꯭ꯔꯤꯁꯤꯌꯥꯟꯒꯤ ꯅ ꯍꯥꯏꯈꯤꯕꯗꯣ
ꯑꯗꯨꯗꯤ ꯑꯃꯨꯛꯀ ꯇꯧꯁꯤꯔꯥ ꯍꯥꯏꯅ ꯑꯗꯨꯗꯗꯤ ꯇꯧꯅꯤꯡꯉꯥꯏ ꯑꯗꯨꯝ ꯂꯩꯌꯦ
ꯎꯝ ꯅꯃꯥꯟꯅꯕꯁꯨ ꯇꯧꯅꯦ ꯍꯥꯏꯔꯣ
ꯃ ꯃꯥꯅ ꯑꯇꯣꯞꯄ ꯂꯥꯏꯟꯒꯨꯝꯕ ꯇꯧꯅꯤꯡꯕ ꯃꯥꯜꯂꯦ
ꯑꯣ
ꯁꯟ ꯑꯦꯃꯤꯁꯟ ꯐꯥꯎ ꯍꯧꯗ꯭ꯔꯤꯕꯀꯣ ꯑꯩꯈꯣꯏꯒꯤꯗꯣ
ꯎꯝ ꯇꯧꯍꯧꯋꯣ ꯑꯗꯨꯝꯕ ꯑꯣꯏꯅ ꯅꯠꯇ꯭ꯔꯗꯤꯉꯣ ꯑꯁ ꯒꯣ ꯃꯦꯟꯒꯤ ꯁꯨꯝ ꯉꯥꯏ ꯂꯩꯔꯗꯤ ꯌꯥꯔꯔꯣꯏ
ꯌꯥꯝ ꯇꯞꯄꯦꯕꯀꯣ ꯀꯩꯅꯣ ꯃꯣꯛ ꯍꯧꯖꯤꯛꯀꯥꯟ ꯀꯣꯂꯦꯖ ꯀꯩꯀꯩꯁꯦ ꯁꯨꯝ ꯌꯥꯝ ꯇꯞꯄꯦꯕ ꯃꯣꯏꯒꯤ ꯅꯣꯇꯤꯐꯤꯀꯦꯁꯟ ꯊꯣꯛꯄꯗꯣ
ꯇꯐꯝꯝꯗ
ꯃꯇꯝꯁꯦ ꯁꯨꯝ ꯌꯥꯝ ꯆꯪꯉ
ꯍ
ꯊꯑꯣꯏꯅ ꯀꯩꯁꯨ ꯅꯠꯇꯗꯅ ꯈꯪꯗ ꯀꯩ ꯖꯣꯔꯔꯣ ꯆꯠꯈꯤ
ꯍꯥ
ꯀꯩꯁꯨ ꯅꯠꯇꯕ ꯄꯣꯠꯇꯗꯤ ꯖꯣꯔꯣ ꯖꯣꯔꯣ ꯑꯗꯨꯝ ꯊꯨꯅ ꯆꯠꯈꯤꯕꯅꯦ ꯍꯥꯏꯕ
ꯃꯥꯅꯦ ꯃꯥꯅꯦ ꯑꯣꯏꯅ ꯑꯣꯟꯅ ꯇꯩꯅꯔꯤꯅꯦ ꯍꯧꯖꯤꯛꯀꯥꯟꯒꯤ ꯐꯤꯕꯝꯁꯦ ꯃꯑꯣꯡꯁꯦ
ꯃꯤꯅ ꯁꯣꯝꯗ ꯆꯍꯤ ꯇꯔꯥ ꯅꯤꯄꯥꯜꯗ ꯐꯥꯎꯅꯈ꯭ꯔ ꯃꯇꯝꯁꯤꯗ ꯑꯩꯈꯣꯏꯅ ꯁꯣꯝꯗ
ꯆꯍꯤ ꯀꯨꯟꯒꯃꯔꯤ ꯀꯨꯟꯃꯉꯥ
ꯃꯥꯅꯦ ꯃꯄꯥꯜ ꯂꯝꯒꯤ ꯍꯥꯏꯔꯒ ꯆꯍꯤ ꯀꯨꯟ ꯃꯈꯥꯗ ꯂꯩꯕ ꯀꯥꯡꯕꯨꯅ ꯃꯤꯂꯦꯅꯔ ꯕꯤꯂꯦꯅꯔ ꯑꯣꯏꯕ ꯃꯇꯝꯗ ꯁꯤꯗ ꯀꯨꯟ ꯍꯦꯟꯕ ꯑꯈꯣꯏ ꯀꯥꯡꯕꯨꯅ ꯖꯤꯔꯣꯗ ꯂꯩꯔꯦ
ꯎꯝ
ꯃꯤ ꯃꯤꯁꯤꯡꯗꯁꯨ ꯀꯩꯅꯣ ꯇꯧꯕꯒꯤ ꯑꯣꯏꯔꯝꯅꯤꯗ ꯃꯤ ꯃꯄꯥꯟꯂꯝꯒꯤ ꯃꯤꯁꯦ ꯈꯔ ꯇꯣꯉꯥꯟꯕ ꯃꯥꯜꯂꯦ
ꯎꯝ ꯑꯗꫭꯏꯖꯨ ꯃꯣꯏꯒꯤꯗꯤ ꯃꯁꯥ ꯃꯁꯥꯒꯤ ꯂꯥꯏꯟꯗ ꯂꯣꯏꯅ ꯆꯠꯅꯔꯦꯗꯅ
ꯃꯥꯅꯦ ꯃꯥꯅꯦ ꯃꯣꯏꯁꯦ ꯁꯞꯄꯣꯔꯇꯤꯞꯁꯨ ꯌꯥꯝ ꯇꯧꯋꯦꯕꯀꯣ ꯃꯣꯏ ꯀꯥꯡꯕꯨꯖꯦ ꯄꯥꯂꯝꯃꯤꯁꯦ ꯑꯩꯈꯣꯏꯒꯤꯗꯤ ꯏꯁ ꯍꯦꯛꯇ ꯀꯩꯅꯣꯝ ꯇꯧꯔꯕ ꯃꯤ ꯃꯤ ꯀꯩꯅꯣ ꯋꯥꯡꯅ ꯀꯥꯅꯤꯡꯉꯥꯏ ꯑꯃꯨꯛ ꯇꯧꯔꯗꯤ ꯃꯤ ꯈꯔꯅ ꯆꯤꯡꯊꯅꯕ ꯍꯣꯠꯅꯅꯤꯕ
ꯎꯝ ꯆꯤꯡꯊꯅꯕꯖꯨ ꯍꯣꯠꯅꯔꯅꯤ ꯑꯗꯩ
ꯁꯞꯄꯣꯔꯠꯁꯦꯀꯣ ꯑꯄꯥꯝꯕꯗ ꯆꯠꯀꯦ ꯐꯪꯗꯕꯗꯣ
ꯃꯥꯅꯦ ꯑꯗꯨꯗ ꯑꯗꯨꯝ ꯂꯩꯈ꯭ꯔꯦꯕ ꯑꯗꯨꯗꯤ ꯀꯥꯏꯗ ꯌꯥꯗꯣꯏꯅꯣꯕ ꯎꯝ
ꯍꯧꯖꯤꯛꯇ ꯕꯣꯜ ꯁꯥꯅꯕ ꯈꯣꯠ ꯅꯝꯅ ꯅꯝꯅ ꯆꯠꯂꯧꯕ ꯑꯉꯥꯡꯒꯩꯗꯤ ꯐꯥꯎꯕꯖꯨ ꯌꯥꯎꯅꯔꯦꯗꯅ
ꯃꯥꯅꯦ ꯃꯥꯅꯦ ꯁꯤꯖꯟ ꯑꯃꯗ ꯇꯥꯜꯂꯤꯕ ꯄꯩꯁꯥꯁꯤꯡꯗꯨꯗꯤ ꯈꯣꯏ ꯆꯍꯤ ꯃꯉꯥ ꯇꯔꯨꯛ ꯆꯡꯉ ꯇꯥꯜꯂꯁꯨ ꯊꯣꯛꯄ ꯊꫭꯛꯄ ꯉꯝꯃꯣꯏꯅꯦ
ꯎꯝ
ꯃꯣꯏꯒꯤꯗꯨꯗꯤ ꯁꯤꯖꯟ ꯑꯃꯈꯛꯇ ꯑꯣꯏꯕꯀꯣ
ꯎꯝ
ꯃꯣꯏꯒꯤ ꯁꯤꯖꯟ ꯑꯃꯗꯨꯒ ꯑꯇꯣꯞꯄꯅꯗꯤ ꯉꯝꯄꯣꯟꯇꯦꯗ
ꯃꯥꯅꯦ ꯈꯣꯏꯁꯨ ꯀ꯭ꯂꯕ ꯈꯔ ꯑꯆꯧꯕ ꯀ꯭ꯂꯕ ꯑꯃꯗ ꯄ꯭ꯂꯦꯌꯔ ꯑꯃ ꯑꯣꯏꯔꯒ ꯂꯩꯅꯤꯡꯉꯤꯀꯣ
ꯎꯝ
ꯁꯨꯝ ꯅꯍꯥ ꯌꯥꯝ ꯅꯍꯥ ꯑꯣꯏꯔꯒ ꯁꯨꯝ ꯂꯩꯅꯤꯡꯉꯤ
ꯄꯟꯖꯥꯞꯇ ꯂꯩꯕ ꯀꯥꯡꯕꯨ ꯁꯤꯖꯟ ꯑꯃꯗ ꯐꯅꯌꯥꯝ ꯐꯅꯌꯥꯝ ꯑꯗꯨꯝ ꯐꯪꯉꯦꯕ
ꯎꯝ ꯃꯣꯏ ꯏꯁꯇꯦꯠ ꯏꯁꯇꯦꯠ ꯄ꯭ꯂꯦꯌꯔ ꯏꯁꯇꯦꯠ ꯇꯤꯝꯗ ꯁꯥꯟꯅꯕ ꯀꯥꯡꯕꯨꯔ
ꯍꯣꯏ ꯃꯣꯏ ꯑꯁꯣꯝꯒꯤ ꯀ꯭ꯂꯕꯇ ꯌꯥꯎꯕꯅꯦꯕ
ꯑꯣ
ꯄꯟꯖꯥꯞꯀꯤꯗ
ꯑꯣ
ꯑꯗꯨꯃ ꯁꯨꯝ ꯄꯟꯖꯥꯞꯇꯒꯤ ꯁꯨꯝ ꯁꯤꯖꯟ ꯂꯣꯏꯔꯀꯥꯟꯗ ꯃꯥꯒꯤ ꯈꯣꯠꯄ ꯑꯗꯨꯝ ꯇꯧꯔꯒ ꯆꯠꯊꯣꯛ ꯆꯠꯁꯤꯟ ꯇꯧꯕ ꯃꯤ ꯃꯌꯥꯝ ꯂꯩꯌꯦꯕ‌ ꯁꯣꯝꯗꯒꯤ
ꯎꯝ
ꯁꯤꯖꯟ ꯑꯃꯗꯗꯤ ꯁꯤ ꯑꯃ ꯑꯗꯨꯝ ꯌꯧꯋꯤ
ꯎꯝ ꯃꫭꯏ ꯑꯆꯧ ꯑꯁꯥꯡꯁꯤꯡꯁꯨ ꯐꯕꯒꯤꯅꯤꯍꯦ ꯃꯤ
ꯐꯕꯩꯅꯦ ꯁꯥꯟꯅꯔꯣꯏꯖꯨ ꯐꯕꯩꯅꯦ ꯑꯗꫭ ꯐꯕꯩꯅꯦꯅ ꯁꯨꯝꯃꯥꯏ ꯁꯨꯝ ꯂꯩꯔꯝꯃꯒ ꯈꯡꯁꯥꯟ ꯁꯥꯟꯅꯕ ꯃꯤꯗꯤ ꯅꯠꯇꯦꯕ
ꯃꯥꯟꯅꯦ ꯃꯥꯟꯅꯦ
ꯃꯈꯣꯡꯗꯒꯤ ꯐꯖꯅ ꯁꯦꯝꯃꯛꯄ ꯀꯥꯡꯕꯨꯅꯦꯕ
ꯈꯣꯏꯁꯨ ꯁꯨꯃꯥꯏꯅ ꯇꯧꯔꯗꯤ ꯊꯣꯛꯇꯤ ꯊꯣꯛꯀꯅꯤꯍꯦ ꯀꯣ
ꯎꯝ
ꯃꯀꯣꯛꯇꯒꯤ ꯐꯖꯅ ꯇꯝꯕ ꯍꯧꯔꯗꯤ ꯃꯥꯟꯅꯦ ꯇꯧꯕꯨ ꯇꯧꯔꯗꯤ ꯁꯨꯝꯃꯥꯏꯅ ꯐꯥꯎꯒꯦ ꯍꯥꯏꯔꯗꯤ ꯁꯨꯝꯃꯥꯏꯅ ꯈꯣꯡ ꯈꯣꯡ ꯊꯥꯡꯒꯗꯕꯅꯦꯕꯀꯣ
ꯎꯝ
ꯈꫭꯏꯗꯤ ꯑꯃꯗ ꯇꯧꯕ ꯑꯣꯏ ꯑꯃꯗ ꯇꯧ ꯍꯣꯏ ꯍꯣꯏ ꯑꯗꯨꯝ ꯇꯧꯔꯒ ꯂꯩ ꯑꯗꯨ ꯍꯧꯖꯤꯛꯀꯥꯟ ꯏꯃꯥ ꯏꯄꯥꯒꯤ ꯁꯣꯏꯕꯁꯦ ꯑꯗꯨꯗꯅꯤꯅꯦ
ꯎꯝ
ꯇ ꯍꯥꯏꯔꯕ ꯂꯥꯏꯔꯤꯛ ꯂꯥꯏꯔꯤꯛ ꯑꯗꯨꯝ ꯍꯥꯏꯔꯒ ꯂꯩꯔꯦꯕ
ꯑꯗꯨꯗꯤ ꯊꯕꯛꯅ
ꯎꯝ ꯗꯥꯏꯂꫭꯛ ꯐꯤꯂꯝꯗ ꯗꯥꯏꯂꫭꯛ ꯍꯥꯏꯕꯗꯣ ꯌꯥꯝ ꯀꯩꯅꯣ ꯃꯤꯅ ꯀꯩꯅꯣ ꯀꯩꯀꯩꯅꯣ ꯑꯗꯨꯝ ꯍꯥꯏꯖꯤꯜꯂꯨꯕꯗꯣ ꯌꯥꯝ ꯑꯣꯏꯌꯦꯕꯀꯣ